ꯑ
ꯇꯥꯏ ꯇꯥꯏ ꯑꯥ ꯇꯔꯦ ꯍ ꯑ ꯀꯗꯥꯏ ꯀꯗꯥꯏꯗꯅꯣꯍꯦ ꯍꯣꯁꯇꯦꯜꯒꯤ ꯏꯟꯁꯥꯡ ꯍꯥꯎꯕ ꯍꯥꯎꯇꯕ ꯋꯥꯔꯤ ꯌꯥꯝ ꯌꯧꯈ꯭ꯔꯕꯅꯤꯍꯦ ꯎꯝꯝ ꯑꯗꯣ ꯏꯟꯖꯥꯡꯒꯤ ꯋꯥꯔꯤ ꯇꯣꯛ ꯑꯁꯦ ꯔꯨꯝꯗꯣ ꯂꯥꯏꯔꯤꯛ ꯄꯥꯕꯒꯨꯝꯕ ꯃꯇꯝꯗ ꯑꯗꯨ ꯑꯗꯥ ꯀꯃꯥꯏꯅ ꯇꯧꯒꯦ
ꯀꯩꯅꯣ ꯇꯧꯋꯦꯕꯀꯣ ꯑꯩꯅ ꯍꯥꯟꯅ ꯇꯉ ꯂꯩꯔꯝꯕꯣ ꯍꯣꯁꯄꯤꯇꯥꯗ ꯑꯗꯨꯗꯗꯤ ꯃꯤ ꯂꯩꯕꯀꯣ ꯀꯥ ꯑꯗꯨꯒ ꯍꯧꯖꯤꯛꯅ ꯕꯤ ꯑꯦ ꯇꯧꯕ ꯀꯥꯟꯗ ꯂꯩ ꯔꯨꯝ ꯑꯃꯗ ꯃꯤ ꯑꯍꯨꯝ ꯂꯩꯕ ꯑꯗꯣ ꯑꯗꯨꯝ ꯆꯥꯎꯋꯦꯗꯣ ꯑꯗꯣ ꯃꯤꯗ ꯂꯩꯦꯅ ꯑꯩꯒꯤ ꯂꯩꯃꯤꯟꯅꯕ ꯔꯨꯝꯃꯦꯠꯇꯣ ꯑꯗꯨ ꯂꯩꯒꯦꯗꯅ ꯑꯗꯨꯝ ꯑꯩꯅ ꯍꯧꯖꯤꯛꯥꯎ ꯔꯨꯝꯃꯤꯠ ꯌꯥꯝ ꯅꯨꯡꯉꯥꯏꯕꯗꯤ ꯀꯩꯁꯨ ꯊ ꯔꯨꯝꯃꯤꯠ ꯑꯩ ꯁꯨꯝ ꯑꯁꯣꯝꯗꯁꯨ ꯂꯩꯔ ꯀꯥꯟꯗ ꯍꯥꯟꯅꯥꯡꯉ ꯁꯨꯝ ꯆꯦꯟ ꯑꯣꯏꯕꯀꯣ
ꯑꯥ ꯑꯥ
ꯑꯣꯏꯣꯏꯈꯤꯕꯒꯨꯝ ꯀꯩꯅ ꯌꯥꯎꯕꯒꯅꯤ
ꯎꯝ
ꯄꯣ
ꯎꯝ ꯑꯗꯨꯗꯤ ꯐꯩꯗ ꯍꯥꯏꯕꯗꯤ ꯍꯣꯁꯇꯦꯜꯁꯦ ꯁꯨꯝ ꯃꯤꯗꯣ ꯌꯥꯝꯃꯒꯗꯤ ꯋꯥ ꯌꯥꯝꯃꯦꯗꯅ
ꯑꯦ ꯍꯣꯏ ꯑꯗꯨ ꯍꯥꯏ ꯔꯃꯦꯠꯀꯤꯗꯤ ꯅꯨꯡꯉꯥꯏ ꯔꯨꯝꯃꯦꯠꯀꯤꯗꯤ ꯅꯨꯡꯉꯥꯏꯑꯕ ꯑ ꯑꯗꯨꯝ ꯌꯦꯖꯕ ꯈꯔꯗꯤ ꯑꯗꯨꯝ ꯌꯥꯎꯋꯦꯗ ꯅꯪ ꯈꯪꯅꯗꯕ ꯅꯨꯡꯉꯥꯏꯇꯕꯁꯦ ꯔꯨꯝꯃꯤ ꯑꯔꯒꯤ ꯑꯗꯨ ꯃꯤꯁꯨ ꯑꯗꯨꯝ ꯊꯦꯡꯅ
ꯍ ꯑꯗꯨꯕꯨꯗꯤ ꯈꯔꯕꯨꯗꯤ ꯑꯦꯗꯖꯁ ꯇꯧꯕ ꯌꯥꯕ ꯆꯥꯡꯗꯤ ꯌꯥꯏꯗ ꯑꯗ ꯍꯥꯟꯅꯈꯣꯏ ꯑꯩꯅ ꯑꯩꯗꯤ ꯍꯣꯁꯇꯦꯜ ꯄꯥꯛ ꯂꯩꯔꯛꯇꯦ ꯑꯗꯣ ꯑ ꯀꯥꯁꯇꯦꯟꯦ ꯃ ꯇꯝꯗꯨꯣ ꯑꯗꯨꯗ ꯆꯍꯤ ꯑꯃꯒꯨꯝꯕ ꯂꯩꯔꯝꯃꯦꯕ ꯑꯗꯣ ꯂꯥꯏꯔꯤꯛ ꯄꯥꯔꯅꯤ ꯍꯥꯏꯅ ꯈꯟꯕ ꯃꯤꯗꯤ ꯀꯣꯛꯇꯗꯤꯀꯣ ꯑꯗꯨꯒ ꯑꯩꯁ ꯍꯦꯟꯅꯕꯨ ꯄꯥꯈꯤꯗ꯭ꯔꯦ ꯍꯥꯏꯕꯗꯤ ꯀꯩꯅꯣ ꯃꯅꯥꯛꯇ ꯂꯩꯕꯗꯣ ꯕꯦꯠꯁꯨ ꯆꯞ ꯃꯥꯟꯅꯕꯅꯤꯅꯀꯣ ꯆꯍꯤ ꯆꯥꯡꯁꯨ ꯀꯩꯁꯨ ꯂꯣꯏ ꯃꯟꯅꯕꯅꯤꯅ ꯐ꯭ꯔꯤ ꯉꯥꯛꯇꯪ ꯑꯣꯏꯈꯠꯂꯛꯑꯦꯕ ꯀꯣꯛꯇꯣ ꯑꯗꯦꯒ ꯑꯗꯨꯁꯨ ꯍꯣꯏ ꯑꯃꯔꯣꯝ ꯍꯥꯏꯔꯗꯤ ꯃꯥꯡꯕꯁꯨ ꯌꯥꯝ ꯂꯩꯗꯅ ꯑꯗꯨꯅ ꯒ꯭ꯌꯥꯟ ꯇꯥꯕ ꯀꯥꯟꯗ ꯂꯩꯕ ꯅꯗꯤ ꯐꯥꯗꯤ ꯐꯕꯥꯠꯅꯤ
ꯍꯣꯏ ꯍꯣꯏ
ꯑꯗꯨꯅ ꯍꯥꯟꯅ ꯍꯥꯏ ꯁ꯭ꯀꯨꯜꯒꯨꯝꯕ ꯏꯂꯚꯦꯟ ꯇꯨꯋꯦꯜꯐꯀꯨꯝꯕꯗꯤ ꯍꯥꯏꯅ ꯀ ꯃꯇꯝ
ꯑ ꯁꯀꯨꯜ ꯃꯐꯝ ꯊꯝꯃꯛꯑꯦꯕꯀꯣ ꯑꯗꯨꯒ
ꯎꯝꯝ ꯑꯗꯨꯗꯤ ꯎꯝ ꯎ ꯑꯩꯈꯣꯏꯗꯒꯤꯗꯤ ꯑ ꯅꯪ ꯑꯩꯅ ꯈꯟꯕꯗ ꯎ ꯑꯩꯈꯣꯏꯗꯒꯤꯗꯤ ꯆꯍꯤ ꯍꯦꯜꯔꯝꯒꯗꯧ ꯃꯥꯜꯂꯦ ꯆꯍꯤ ꯀꯌꯥꯝꯕ ꯑꯣꯏꯔꯦ
ꯁꯤꯛꯁꯇꯤꯟꯗ ꯊꯥꯕ
ꯇꯦꯟꯗꯣ ꯁꯤꯛꯁꯇꯤꯟ ꯍꯥꯏꯕꯀꯣ ꯁꯤꯛꯁꯇꯤꯟ ꯁꯤꯛꯁ ꯁꯤꯛꯁꯇꯤꯟ ꯑꯣꯏꯔꯦ ꯑꯩꯒ ꯃꯥꯟꯅꯒꯗꯧ ꯃꯥꯜꯂꯦ ꯑꯗꯨꯗꯤ
ꯑꯦꯂꯚꯦꯟ ꯇꯨꯋꯦꯜꯐꯅꯦ ꯑꯩꯠꯇꯤꯟꯗꯀꯣ ꯑꯩꯠꯇꯤꯟ ꯑꯦ ꯀꯟꯐ꯭ꯌꯨꯁꯇꯤ ꯆꯠꯂꯤꯍꯦ ꯑꯥꯎ ꯑ ꯉꯥꯏꯔꯀꯣ ꯑꯗꯨꯗꯤ ꯑꯦꯂꯚꯦꯟ ꯇꯨꯋꯦꯜꯞꯁꯦ ꯑ ꯅꯠꯇꯦ ꯅꯠꯇꯦ ꯑꯗꯨꯗꯤ ꯑꯗꯨꯗꯤ ꯑꯩꯉꯣꯟꯗꯒꯤ ꯍꯦꯜꯂꯨꯅꯤ ꯁꯣꯏꯗ꯭ꯔꯦ ꯑꯩꯈꯣꯏꯅꯗꯤ ꯀꯣꯔꯣꯅꯥ ꯀꯣꯔꯣꯅꯥꯒꯤ ꯕꯦꯠꯁꯅꯦꯕ ꯇꯨꯋꯦꯜ
ꯃꯇꯝꯗꯗꯤ ꯂꯣꯏꯗꯣꯔꯦꯍꯦ
ꯅꯣꯏꯅ ꯄꯨꯔꯥ ꯍꯦꯜꯂꯦ ꯑꯗꯨꯗꯤ ꯑꯗꯨꯗꯤ ꯕꯦꯠꯁꯨꯣ
ꯑ ꯑꯩꯈꯣꯏꯅ ꯍꯧꯔꯛꯄ ꯀꯥꯟꯗ ꯂꯥꯁ ꯏꯌꯥꯔꯅꯦꯕꯀꯣ
ꯑꯥ ꯑꯗ ꯑꯩꯈꯣꯏꯅꯗꯤ ꯇꯨꯋꯦꯜꯐꯇ ꯀꯣꯔꯣꯅꯥ ꯃꯇꯝꯅꯦꯕ ꯑꯗꯒꯤ
ꯎꯝ
ꯑꯐꯕꯁꯨ ꯑꯗꯨꯝ
ꯆꯦ ꯑꯩ ꯑꯃꯔꯣꯝ ꯍꯥꯏꯔꯦ ꯑꯩꯈꯣꯏꯁꯦ ꯑꯃꯔꯣꯝ ꯍꯥꯏꯔꯗꯤ ꯐꯖꯅꯗꯤ ꯃꯥꯡꯗꯤ ꯃꯥꯡꯉꯦꯗ ꯃꯥꯡꯉꯦ ꯍꯥꯏꯕꯗꯤ ꯂꯥꯏꯔꯤꯛ ꯇꯝꯗꯕꯒꯨꯝꯕꯅꯦꯕ ꯑꯌꯥꯝꯕ ꯁꯦꯡꯅ ꯍꯥꯏꯔꯗꯤ ꯑꯩꯈꯣꯏꯒꯤꯁꯦ ꯀꯣꯔꯣꯅꯥ ꯑꯃꯨꯛ ꯂꯩꯈ꯭ꯔꯦꯀꯣ ꯑꯗꯨꯗꯤ ꯑꯃꯨꯛ ꯍꯧꯖꯤꯛ ꯑꯃꯨꯛ ꯈꯪꯉ ꯂꯩꯔꯦꯅ ꯍꯧꯖꯤꯛ ꯃꯨ ꯊꯣꯛꯏꯕꯁꯦ ꯑꯗꯣ ꯑꯗꯨ ꯑꯁꯤꯒꯨꯝꯕ ꯃꯌꯥꯝ ꯇꯧꯔꯤꯉꯩꯗꯀꯣ ꯃꯤꯁꯨ ꯐꯖꯅꯁꯨ ꯄꯨꯟꯍꯧꯗꯦ ꯄ꯭ꯂꯁ ꯑ ꯀꯩꯅꯣ ꯏꯁꯥꯒꯤ ꯃꯇꯝꯁꯨ ꯀꯣ ꯐꯖꯅ ꯂꯥꯏꯔꯤꯛꯇꯗꯤ ꯀꯣꯛꯇꯣ ꯊꯥꯗꯕꯗꯣ ꯈꯔꯗꯤ ꯋꯥꯍꯧꯋꯦ ꯍꯥꯏꯕꯁꯦ ꯈꯪꯉꯦꯕ ꯑꯩꯈꯣꯏꯅ ꯎ ꯇꯨꯋꯦꯜꯐ ꯂꯣꯏꯕ ꯀꯥꯟꯗ ꯏꯟꯗꯤ ꯑꯦꯒꯨꯝꯕꯒ ꯍꯥꯏꯐꯦꯠ ꯊꯥꯕꯨꯗꯤ ꯌꯦꯡꯅꯤꯡꯉꯦꯗꯅꯥ ꯃꯤ ꯍꯥꯏꯕꯁꯦ ꯊꯣꯛꯄ ꯊꯣꯛꯇꯕꯅ ꯑꯃꯅꯤꯅ ꯑꯗꯣ ꯊꯣꯛꯄ ꯑꯗꯨ ꯊꯥꯕ ꯃꯇꯝꯗꯀꯣ ꯑꯩꯈꯣꯏ ꯀꯟꯁꯦꯞꯁꯦ ꯄꯨꯔꯥ ꯋꯥꯠꯈ꯭ꯔꯦ ꯍꯥꯏꯕꯁꯦ ꯀꯣꯏꯁꯟ ꯄꯦ ꯄꯔ ꯍꯦꯛ ꯐꯥꯛꯄ ꯅꯨꯃꯤꯠꯇꯤ ꯑꯗꯨꯝ ꯈꯪꯈ꯭ꯔꯕꯅꯦꯕ ꯑꯩꯈꯣꯏꯅ ꯏꯂꯕꯦꯟ ꯍꯧꯖꯤꯛꯀꯤ ꯀꯩꯅꯣ ꯇꯨꯋꯦꯜꯐꯅꯗꯤ ꯑꯃꯨꯛꯀ ꯑꯩꯅ ꯑꯃꯨꯛ ꯇꯩꯇꯣꯇ ꯀꯥꯏꯑꯦꯕ ꯑꯗꯣ ꯑꯣꯖꯥ ꯈꯣꯏꯅꯗꯤ ꯀꯦꯌꯔ ꯌꯥꯝ ꯂꯧꯕꯤ ꯒꯥꯏꯗꯁꯨ ꯐꯖꯅꯗꯤ ꯇꯧꯕꯤꯑꯕ ꯑꯗꯨꯁꯨ ꯇꯝꯗ꯭ꯔꯕꯅꯤꯅꯀꯣ ꯆꯨꯋꯦꯁꯟ ꯀꯟꯗꯤꯁꯟꯗꯨꯅ ꯌꯥꯗꯕꯒꯤ ꯎꯝ ꯑꯗꯨꯒꯤ ꯋꯥꯠꯍꯧꯕ ꯃꯌꯥꯝ ꯑꯃ ꯌꯥꯎꯋꯦꯕ ꯑꯗꯨꯗ ꯑꯩꯈꯣꯏꯅ ꯂꯣꯏꯕ ꯃꯇꯝꯗ ꯌꯨ ꯄꯤ ꯑꯦꯁ ꯁꯤꯒꯨꯝꯕ ꯍꯦꯛ ꯂꯥꯛꯑꯝꯕꯒ ꯑꯗꯨꯗ ꯈꯪꯈ꯭ꯔꯦ ꯃꯇꯝ ꯄꯨꯔꯥ ꯑꯁꯤꯗꯤ ꯑꯁꯣꯛꯄꯥꯎ ꯁꯣꯛꯍꯧꯗ꯭ꯔꯤꯍꯦ ꯍꯥꯏꯅ
ꯎꯝ
ꯃꯃꯤꯡꯁꯨ ꯄꯨꯟꯁꯤꯒꯤ ꯑꯍꯥꯟꯕꯅꯤ ꯍꯥꯏꯅ ꯍꯦꯛꯇ ꯊꯣꯔꯛꯑꯦꯕ ꯑꯗꯨꯒꯤ ꯑꯦꯛꯖꯥꯝ ꯊꯥꯔꯛꯄ ꯀꯥꯟꯗꯗꯤꯀꯣ ꯌꯥꯗꯤꯦ ꯌꯥꯗꯦ
ꯃꯤ ꯌꯥꯝ ꯄꯨꯂꯞ ꯀꯅꯤꯗꯅ ꯑꯗꯨ ꯎꯄꯥꯥꯏ ꯂꯩꯇꯦ ꯉꯔꯥꯡ ꯑꯗꯨ ꯃꯇꯝꯗꯨꯗ ꯀꯗꯥꯏꯗ ꯀꯩꯅꯣ ꯇꯧꯔꯅꯤ
ꯍꯣꯏ ꯍꯣꯏ ꯎꯄꯥꯏ ꯂꯩꯇꯕ ꯕꯦꯠꯁꯇ ꯌꯥꯎꯔꯕ꯭ꯔ ꯑꯩꯈꯣꯏꯁꯦ ꯑꯗꯣ ꯑꯗꯨ ꯃꯇꯨꯡꯗ ꯈꯔ ꯑꯃꯨꯛꯀ ꯈꯤꯇꯪ ꯁꯤꯔꯤꯌꯁ ꯑꯣꯏꯕ ꯍꯧꯔꯅꯤ ꯍꯥꯏꯕ ꯃꯇꯝꯗꯁꯨ ꯑꯃꯨꯛꯀ ꯌꯥꯗ꯭ꯔꯕ
ꯍꯣꯏ ꯍꯧꯖꯤꯛꯀꯤꯁꯦ ꯑꯃꯨꯛ ꯑꯣꯏꯔꯦꯗꯅ
ꯑꯍꯣꯏ ꯍꯣꯏ ꯁꯤꯔꯤꯌꯁ ꯑꯣꯏꯕ ꯍꯧꯔꯅꯤ ꯀꯥꯏꯅ ꯑꯃꯨꯛ ꯍꯥꯏꯕ ꯀꯥꯟꯗꯁꯨ ꯌꯥꯗ꯭ꯔꯕ ꯑꯗꯨꯒꯤ ꯍꯣꯏ ꯑꯣꯞꯁꯟꯁꯦ ꯈꯔ ꯀꯣꯛꯀꯥ ꯆꯥꯟꯅꯕꯀꯣ ꯈꯤꯇꯪꯁꯦ ꯁꯤꯔꯤꯌꯁ ꯑꯣꯏꯕꯁꯤ ꯈꯔꯁꯨ ꯋꯥꯠꯇꯤ ꯋꯥꯠꯂꯒ ꯂꯥꯛꯑꯦ ꯑꯗꯨꯁꯨ ꯑꯗꯨ ꯃꯊꯛꯇ ꯑꯥ ꯁꯤꯆꯨꯋꯦꯁꯟꯅꯁꯨ ꯑꯃꯨꯛ ꯍꯦꯟꯅ ꯑꯣꯏꯍꯟꯗ꯭ꯔꯕꯀꯣ ꯑꯗꯨꯅ ꯌꯥꯕ ꯂꯝꯕꯤ ꯑꯣꯏꯅ ꯑꯃꯨꯛ ꯊꯤꯕꯅꯤ ꯑꯗꯣ ꯀꯟꯅ ꯌꯥꯗ꯭ꯔꯤꯗꯨꯁꯨ
ꯍꯣꯏ ꯑꯍꯥꯟꯗꯤ ꯌꯥꯔꯛꯄ ꯌꯥꯔꯛꯇꯕꯗꯣ ꯅꯪ ꯑꯣꯏꯔꯒꯔꯄ ꯌꯥꯗꯦꯗꯅꯀꯣ
ꯍꯣꯏ ꯍꯣꯏ ꯑꯗꯨꯒꯤ ꯇ꯭ꯔꯥꯏꯗꯤ ꯑꯗꯨꯝ ꯇꯧꯔꯒꯗꯤ ꯂꯩꯗꯤ ꯂꯩꯔꯦ ꯍꯣꯏ
ꯎꯝ
ꯑꯗꯣ ꯅꯣꯏ ꯑꯦꯝ ꯌꯨ ꯃꯦꯟꯐꯤꯠꯀꯨꯝꯕ ꯍꯧꯖꯤꯛꯀꯥꯟ ꯇꯧꯅꯤꯒ ꯍꯥꯏꯕꯗꯥꯏꯅꯦ ꯑꯃꯨꯛꯀ ꯍꯧꯔꯅꯤ ꯍꯧꯖꯤꯛ ꯇꯧꯔꯤꯕ ꯃꯥꯅꯦ ꯑꯣ ꯂꯣꯏꯈ꯭ꯔꯕ
ꯍꯣꯏ ꯑꯗꯨ ꯐꯥꯏꯅꯦꯜꯒꯤ ꯀꯩꯒꯤ ꯃꯔꯥꯡ ꯃꯔꯥꯡ ꯇꯧꯔꯤꯀꯥꯟ ꯆꯠꯂꯧꯗꯔꯦ ꯏꯀꯣꯁ ꯌꯦꯡꯅꯤꯡꯉꯥꯝꯕꯅꯦ
ꯎꯝ ꯎꯝ ꯃꯊꯪ ꯃꯊꯪ ꯆꯍꯤꯒꯤ ꯌꯦꯡꯕ ꯆꯠꯄ ꯇꯥꯔꯦ ꯇꯥꯏꯃꯤꯡꯁꯦ ꯍꯦꯛ ꯍꯦꯛ ꯁꯣꯏꯕꯀꯣ ꯎꯝ ꯎꯝ ꯑꯗꯨ ꯐꯗꯤ ꯐꯩꯍꯦ ꯑꯗꯨ ꯐꯥꯎꯗꯤ ꯑꯩꯈꯣꯏꯒꯤ ꯕꯦꯠꯆꯗꯒꯤꯁꯨ ꯑꯥ ꯍꯥꯏꯗꯤ ꯃꯌꯥꯝ ꯑꯗꯨꯗ ꯊꯣꯛꯄ ꯌꯥꯎꯕ ꯌꯥꯝ ꯌꯥꯎꯋꯦꯕꯀꯣ
ꯑꯥ ꯑꯥ
ꯑꯗꯣ ꯑꯦꯛꯁꯄꯤꯔꯤꯌꯦꯟꯁꯇꯣ ꯇꯣꯉꯥꯂꯦꯗꯅ ꯊꯣꯛꯄꯒ ꯊꯣꯛꯇꯕ
ꯁꯨꯝ ꯇꯧꯗꯅ ꯂꯥꯏꯔꯤꯛ ꯇꯧꯗꯧꯅꯦ ꯍꯥꯏꯕꯁꯨ ꯂꯩꯇꯦꯗꯅ ꯃꯤ ꯄꯨꯟꯁꯤꯖꯤꯗꯤ ꯃꯈꯜ ꯃꯊꯦꯜ ꯃꯌꯥꯝ ꯑꯦꯛꯁꯄꯤꯔꯤꯌꯦꯟꯁ ꯇꯧꯕꯁꯨ ꯗꯔꯀꯥꯔ ꯇꯥꯏꯗꯅꯀꯣ
ꯍꯣꯏ ꯍꯣꯏ ꯃꯁꯥ ꯃꯁꯥꯒꯤ ꯏꯁꯀꯤꯜꯗꯣ ꯂꯣꯏ ꯈꯪꯗꯦ ꯇꯦꯂꯦꯟ ꯍꯥꯏꯒ ꯅꯠꯇ꯭ꯔꯥ ꯑꯗꯨ ꯂꯣꯏ ꯄꯨꯊꯣꯛꯍꯟꯕꯗꯣ ꯑꯗꯨꯐꯥꯎꯗꯤ ꯌꯥꯝ ꯐꯩꯍꯦ ꯑꯗꯨ ꯐꯥꯎꯗꯤ ꯑꯗꯣ ꯑꯥ ꯍꯧꯖꯤꯛ ꯑꯥꯝ ꯒ꯭ꯔꯦꯖꯨꯑꯦꯁꯟ ꯂꯣꯏꯔꯦ ꯃꯥꯁꯇꯔ ꯂꯣꯏꯔꯦ ꯃꯊꯪ ꯃꯊꯪꯁꯨ ꯂꯣꯏꯔꯛꯈ꯭ꯔꯦꯕꯀꯣ
ꯎꯝ
ꯑꯗꯣ ꯀꯩꯀꯩ ꯇꯣꯉꯥꯟꯕ ꯑꯦꯛꯁꯄꯤꯔꯤꯌꯦꯟꯁ ꯍꯧꯖꯤꯛ ꯐꯥꯎ ꯍꯤꯡꯉꯛꯄ ꯃꯇꯝꯗ ꯍꯥꯏ ꯇꯥꯔꯦꯅꯦ ꯇꯣꯉꯥꯟꯕ ꯌꯥꯝꯅ ꯃꯤꯗꯒꯤ ꯈꯔ ꯍꯦꯟꯅꯀꯣ ꯃꯤꯅ ꯇꯧꯅ ꯐꯠꯇꯕ ꯍꯥꯏꯒꯗ꯭ꯔꯥ ꯃꯤꯅ ꯇꯧꯔꯁꯨ ꯈꯔ ꯍꯦꯟꯕ ꯀꯩ ꯀꯩꯗꯤ ꯐꯪꯈ꯭ꯔꯦ
ꯁꯦꯁ ꯑꯗꯨꯗꯤ ꯈꯪꯉꯦꯗꯣ
ꯑꯦ ꯑꯗꯨ ꯀꯅꯥ ꯀꯅꯥ ꯍꯣꯔꯦꯟ ꯇꯣꯉꯥꯟꯕ ꯍꯥ ꯇꯝꯃꯝ ꯍꯥꯏꯗꯤ ꯇꯣꯉꯥꯟꯕ ꯑꯦꯛꯁꯄꯤꯔꯌꯦꯟꯁ ꯈꯔ ꯅꯪ ꯀꯦꯌꯔ ꯇꯧꯔꯛꯄ ꯑꯩꯈꯣꯏꯁꯨ ꯑꯃꯨꯛ ꯍꯦꯟꯅ ꯇꯝꯍꯧꯕ ꯌꯥꯕꯗꯣ ꯃꯌꯥꯝ ꯊꯣꯛꯂꯛꯄ ꯌꯥꯏꯗꯅ
ꯀꯩꯁꯨ ꯂꯩꯇꯦꯅ ꯌꯥꯝ ꯑꯣꯔꯗꯤꯅꯔꯤ ꯑꯣꯏꯕ ꯃꯤꯅꯤꯗ ꯑꯗꯨ ꯃꯥꯏꯒꯤ ꯍꯥꯏꯕꯐꯥꯎ ꯏꯁꯩꯗꯤ ꯌꯥꯝ ꯄꯥꯝꯃꯦꯑꯀꯣ ꯏꯁꯩꯗ ꯄꯥꯝꯕꯁꯦ ꯑꯗꯨꯝ ꯏꯚꯦꯟꯁꯀꯨꯝꯕ ꯂꯩꯔꯛꯄ ꯀꯥꯟꯗ ꯐꯪꯁꯟꯒꯨꯝꯕ ꯂꯩꯔꯛꯄ ꯀꯥꯟꯗ ꯑꯗꯨꯝ ꯈꯔ ꯁꯛꯏꯀꯣ ꯍꯩꯕꯨꯗꯤ ꯅꯠꯇꯦ ꯑꯗꯨꯁꯨ ꯁꯛꯂꯛꯏ ꯑꯗꯨꯗꯨꯝ ꯑꯩꯉꯣꯟꯗ ꯀꯩꯅꯣ ꯇꯧꯋꯦ ꯑꯗꯨ ꯍꯥꯏ ꯇꯔꯒꯗꯤ ꯑꯩꯁꯦ ꯏꯟꯇ꯭ꯔꯣꯕꯔꯠꯅꯦꯕꯀꯣ ꯇꯔ ꯑꯦꯛꯟꯁ ꯒꯦ ꯅꯍꯣꯏ ꯇꯔꯒꯗꯤ ꯅ ꯑꯣꯚꯔ ꯑꯣꯜ ꯄꯔꯁꯅꯦꯂꯤꯇꯤ ꯗꯦꯕꯂꯞꯃꯦꯟꯟꯅꯦ ꯅ ꯀꯩꯅꯣ ꯇꯧꯋꯦ ꯍꯥꯏꯇꯥꯔꯦ ꯑꯦꯟꯍꯦꯟꯁ ꯇꯧꯋ ꯌꯥꯝ ꯀꯥꯟꯅꯩꯌꯦꯕꯀꯣ
ꯎꯝ ꯎꯝ
ꯕꯤ ꯑꯦꯗꯕ ꯍꯣꯜ ꯕꯤ ꯑꯦꯠꯁꯦ ꯑꯩꯉꯣꯟꯗ ꯑꯦꯛꯁꯄꯤꯔꯤꯦꯟꯁꯁꯦ ꯑꯩꯒꯤ ꯑꯣꯏꯅ ꯍꯥꯏ ꯇꯔꯦ ꯑꯗꯨꯝ ꯌꯥꯝꯅ ꯄꯣꯖꯤꯇꯤꯕ ꯂꯣꯝꯗ ꯌꯥꯝꯅ ꯄꯨꯁꯜꯂꯦ ꯍꯥꯏꯇꯥꯔꯦ ꯃꯗꯨ ꯑꯟꯗ ꯋꯥ ꯇ ꯎꯞꯄ ꯀ ꯀꯁꯁꯨ ꯀꯥ ꯍꯦꯟꯅ ꯑꯦꯛꯁꯇ꯭ꯔꯥꯅꯁꯨ ꯑꯩ ꯑꯇꯣꯞꯄ ꯑꯦꯆꯤꯞꯃꯦꯟ ꯀꯩꯁꯨ ꯂꯩꯇꯦꯅ
ꯎꯝꯍꯝ ꯍꯣꯏ ꯑꯗꯨ ꯑꯗꯨꯒ ꯑꯩꯈꯣꯏ ꯄꯔꯁꯅꯦ ꯀꯣ ꯍꯣꯏ ꯄꯔꯁꯅꯦꯂꯤꯇꯤ ꯑꯣ ꯏꯁꯥꯒꯤ ꯄꯔꯁꯣꯅꯦꯜ ꯗꯦꯕꯂꯞ ꯇꯧꯍꯧꯕꯁꯨ ꯌꯥꯝꯅꯗꯤ ꯐꯗꯤ ꯐꯩꯗ ꯑꯩꯅ ꯈꯟꯕꯗꯀꯣ ꯑꯩꯈꯣꯏꯅ ꯒ꯭ꯔꯦꯖꯨꯁꯟ ꯒ꯭ꯔꯦꯖꯨꯋꯦꯁꯟꯒꯨꯝꯕ ꯇꯧꯔꯛꯄ ꯀꯥꯟꯗ ꯍꯥꯟꯅ ꯑꯩꯈꯣꯏꯅꯗꯤ ꯎꯝ ꯍꯥꯏ ꯁ꯭ꯀꯨꯜꯗꯒꯤ ꯏꯂꯚꯦꯟ ꯇꯨꯋꯦꯜꯐꯇꯒꯤ ꯀꯩꯅꯣ ꯐꯦꯃꯤꯂꯤꯗꯒꯤ ꯏꯜꯂꯛꯄ ꯄꯣꯠꯁꯦ ꯂꯥꯏꯔꯤꯛ ꯄꯥꯔꯣ ꯍꯥꯏꯕꯁꯤꯗꯒꯤ ꯍꯦꯟꯕꯗꯤ ꯂꯥꯛꯇꯦꯗꯅ ꯑꯌꯥꯝꯕ ꯑꯩꯅ ꯊꯦꯡꯅꯕꯗ ꯏꯃꯥꯟꯅ ꯏꯊꯟꯇꯁꯨ ꯑꯣꯏꯔꯝꯃꯣꯏꯀꯣ ꯑꯌꯥꯝꯕ ꯐꯦꯃꯤꯂꯤ ꯑꯌꯥꯝꯕ ꯑꯩꯈꯣꯏ ꯁꯤ ꯗ ꯂꯩꯕ ꯏꯟꯚꯥꯏꯔꯣꯟꯃꯦꯟꯁꯦ ꯍꯥꯏꯗꯤ ꯂꯥꯏꯔꯤꯛ ꯄꯥꯔꯣ ꯅꯃꯥꯟꯅꯕ ꯑꯁꯨ ꯌꯥꯝ ꯄꯥꯈ꯭ꯔꯦ ꯅꯃꯥꯟꯅꯕ ꯑꯁꯤ ꯐꯪꯈ꯭ꯔꯦ ꯀꯣ ꯁꯤ ꯑꯗꯨꯒꯤ ꯄꯥꯔꯣ ꯑꯗꯨ ꯏꯁꯇ꯭ꯔꯦꯠ ꯑꯗꯨꯗꯪꯅꯁꯨ ꯑꯃꯨꯛ ꯌꯥꯗꯕ ꯃꯌꯥꯝ ꯑꯃ ꯊꯦꯡꯗꯤ ꯊꯦꯡꯅꯩꯑꯕ ꯑꯩꯅ ꯈꯟꯕꯗ ꯑꯗꯨꯅ ꯒ꯭ꯔꯦꯖꯨꯑꯌꯦꯁꯟ ꯇꯧꯔꯛꯄ ꯑꯗꯨꯗ ꯑꯗꯨꯗꯗꯤ ꯑꯩꯅ ꯇꯣꯉꯥꯟꯕ ꯊꯦꯡꯅ ꯍꯧꯕ ꯍꯥꯏꯔꯒꯗꯤ ꯑꯩꯈꯣꯏꯒꯤ ꯖꯥꯇꯤꯒꯤ ꯁꯦꯀꯦꯇ꯭ꯔꯤꯒꯨꯝꯕ ꯑꯣꯏꯕ ꯈꯪꯉꯤꯅꯀꯣ ꯀꯣꯂꯦꯖ ꯀꯤ ꯑꯗꯨꯝ ꯂꯩꯗꯅ ꯌꯨꯅꯤꯌꯟ ꯃꯆꯥ ꯃꯆꯥ ꯑꯗꯨꯝ ꯂꯩꯗꯅ ꯑꯗꯨꯒꯨꯝꯕꯗꯣ ꯃꯤ ꯂꯩꯇꯦ ꯇꯧꯑꯣ ꯇ꯭ꯔꯥꯏ ꯇꯧꯑꯣ ꯍꯥꯏꯅ ꯍꯥꯏꯕꯗ ꯑꯩꯈꯣꯏꯁꯨ ꯑꯗꯨꯝ ꯈꯔꯗꯤ ꯇꯧꯍꯧꯋꯦꯕ ꯑꯗꯨ ꯃꯤ ꯄꯨꯜꯂꯛꯄ ꯀꯥꯟꯗꯗꯤ ꯑꯩꯈꯣꯏꯒꯤ ꯆꯨꯝꯅ ꯂꯥꯏꯔꯤꯛ ꯇꯝꯃꯦ ꯍꯥꯏꯔꯒ ꯏꯁꯇ꯭ꯔꯦꯠꯇ ꯇꯝꯕꯗꯣ ꯑꯗꯨꯁꯨ ꯃꯥꯡꯕ ꯌꯥꯝ ꯊꯦꯡꯅꯩꯑꯌꯦꯅ ꯑꯗꯨꯝ ꯑꯗꯨ ꯑꯃꯁꯁꯨ ꯑꯦꯛꯁꯄꯤꯔꯤꯌꯦꯟꯁ ꯑꯃꯅꯦ ꯎꯝ ꯎꯝ ꯃꯤ ꯄꯨꯜꯂꯛꯄ ꯀꯥꯟꯗꯀꯣ ꯄꯕ꯭ꯂꯤꯛꯇ ꯊꯂꯛꯄ ꯀꯥꯟꯗ ꯕꯦꯂꯦꯟꯁ ꯇꯧꯕ ꯉꯝꯃꯛꯇꯕꯗꯣ ꯑꯗꯣ ꯑꯩꯈꯣꯏꯁꯦ ꯏꯁꯇ꯭ꯔꯦꯠ ꯂꯥꯏꯔꯤꯛ ꯄꯥꯎꯑꯣ ꯇꯝꯃꯣ ꯑꯗꯨꯗꯪꯅꯁꯨ ꯌꯥꯔꯛꯇꯕꯁꯨ ꯌꯥꯝ ꯊꯦꯡꯗꯤ
ꯃꯥꯅꯦ ꯃꯥꯅꯦ ꯆꯨꯝꯃꯦ ꯁꯝꯅ ꯍꯥꯏꯔꯕꯗꯀꯣ ꯍꯥꯏꯗꯤ ꯄꯕ꯭ꯂꯤꯛ ꯏꯁ꯭ꯄꯤꯆ ꯍꯥꯏꯇꯥꯔꯦ ꯇ ꯏꯁꯇ ꯑꯗꯨꯝ ꯄꯕ꯭ꯂꯤꯛ ꯏꯁꯄꯤꯆ ꯄꯤꯕꯗꯀꯣ ꯑꯗꯨꯝ ꯃꯤꯁꯦ ꯑꯗꯨꯝ ꯍꯥꯏꯗꯤ ꯑꯍꯟ ꯑꯣꯏꯁꯤꯅ ꯑꯉꯥꯡ ꯑꯣꯏꯔꯤꯁꯤꯅ ꯃꯌꯥꯝ ꯂꯩ ꯁꯤꯗ ꯁꯨꯝ ꯁꯤꯒꯨꯝꯕꯒꯁꯦ ꯑꯗꯨꯝ ꯌꯥꯝꯅ ꯑꯗꯨꯝ ꯃꯔꯨ ꯑꯣꯏꯕ ꯀꯩꯅꯣ ꯑꯃꯅꯦ ꯍꯥꯏꯇꯥꯔꯦ
ꯑꯗꯨꯅ ꯃꯤꯁꯦ ꯍꯣꯏ ꯑꯗꯨ ꯑꯗꯨꯒꯨꯝꯕꯁꯨ ꯌꯥꯝꯅ ꯄꯨꯟꯕꯗꯤ ꯗꯔꯀꯥꯔꯗꯤ ꯑꯣꯏꯌꯦꯅ ꯈꯜꯂꯦ ꯍꯧꯖꯤꯛꯁꯦ ꯂꯥꯏꯔꯤꯛ ꯍꯩꯌꯦ ꯍꯩꯇꯦ ꯍꯥꯏꯕ ꯋꯥ ꯈꯛꯇꯪ ꯅꯠꯇꯕ ꯍꯣꯏ ꯄꯕ꯭ꯂꯤꯛꯇ ꯃꯤ ꯐꯤꯐꯇꯤ ꯍꯟ ꯗ꯭ꯔꯦꯠꯀꯤ ꯃꯃꯥꯡꯗ ꯊꯣꯛꯑꯒ ꯑꯩꯒꯤ ꯂꯩꯕ ꯑꯥꯏꯗꯤꯌꯥ ꯀꯣ ꯀꯣꯛꯇ ꯂꯩꯕ ꯊꯣꯛꯑꯒ ꯉꯥꯡꯉꯣ ꯍꯥꯏꯗꯤ ꯑꯩꯒꯤ ꯋꯥꯁꯦ ꯈꯔ ꯆꯠꯍꯜꯂꯣ ꯇꯥꯍꯜꯂꯣ ꯍꯥꯏꯕ ꯃꯇꯝꯗꯗꯤ ꯊꯣꯛꯈꯤꯕꯒ ꯍꯦꯛꯇ ꯀꯩꯅꯣ ꯇꯣꯉꯥꯟꯕ ꯄ꯭ꯔꯦꯁꯔ ꯑꯃ ꯂꯥꯛꯑꯗꯅꯀꯣ ꯀꯣꯛ
ꯍꯣꯏ ꯍꯣꯏ ꯍꯣꯏ ꯍꯣꯏ ꯂꯥꯛꯦ ꯂꯥꯛꯦ
ꯑꯩꯈꯣꯏꯁꯦ ꯃꯤ ꯇꯣꯏꯅ ꯄꯨꯟꯗꯕꯒꯤꯁꯨ ꯑꯃ ꯁꯣꯏꯕ ꯑꯃꯅꯦꯕ ꯑꯩꯗꯤ ꯍꯩꯅꯗꯦ ꯍꯥꯏꯔꯒ ꯑꯗꯨꯝ ꯑꯩꯗꯤ ꯏꯟꯇ꯭ꯔꯣꯚꯔꯠꯅꯦ ꯑꯩꯗꯤ ꯍꯩꯅꯗꯦ ꯑꯗꯣ ꯍꯩꯅꯗꯦ ꯍꯥꯏꯕꯗꯨꯅ ꯑꯃꯨꯛ ꯌꯥꯔꯛꯇꯕꯀꯣ
ꯍꯣꯏ ꯍꯩꯅꯗꯦ ꯍꯥꯏꯕꯗꯨꯅꯤ ꯍꯥꯏꯔꯛꯇꯕ ꯑꯦꯛꯁꯄꯤꯔꯤꯌꯦꯟꯁ ꯇꯧꯗꯕ ꯍꯣꯏ ꯍꯣꯏ ꯇꯧꯗꯕ ꯌꯥꯗꯕ ꯂꯥꯛꯑꯦꯕ
ꯎꯝ ꯎꯝ ꯎꯝ ꯑꯗꯨ ꯍꯣꯏ ꯑꯗꯨꯒꯤ ꯈꯔꯁꯨ ꯄꯥꯝꯗꯦ ꯑꯩꯈꯣꯏꯁꯦ ꯊꯣꯛꯑꯒ ꯉꯥꯡꯕ ꯈꯣꯠꯄꯁꯦ ꯌꯥꯝꯅꯗꯤ ꯗꯔꯀꯥꯔꯗꯤ ꯑꯣꯏꯕ꯭ꯔꯥ ꯈꯜꯂꯤ
ꯑꯣ ꯑꯣꯏꯦ ꯑꯗꯣ ꯃꯥꯥꯏ ꯈꯔ ꯑꯗꯨꯝ ꯌꯥꯝ ꯀꯥꯟꯅꯩꯕꯒꯉꯣꯟꯗ
ꯎꯝ ꯎꯝ
ꯑꯗꯨꯝ ꯑꯗꯨꯃꯥꯏꯅ ꯏꯚꯦꯟꯁ ꯑꯗꯨꯝ ꯂꯄ ꯐꯪꯁꯟꯒꯨꯝꯕꯗ ꯏꯁꯩ ꯁꯛ ꯏꯁꯩ ꯖꯒꯣꯏꯒꯨꯝꯗꯤ ꯌꯥꯝ ꯄꯥꯝꯃꯦꯕꯀꯣ
ꯎꯝ ꯎꯝ ꯎꯝ ꯐꯩꯍꯌꯦ ꯑꯗꯨ ꯐꯥꯎꯔꯦ ꯑꯩ ꯁꯨꯡꯇꯧ ꯇꯧꯔꯨꯗ꯭ꯔꯤ ꯑꯗꯣ ꯑꯃꯛꯇꯤꯁꯨ ꯇꯧꯒꯦꯅꯗꯤ ꯈꯟꯗꯤ ꯈꯟꯕꯅꯦ ꯑꯗꯣ ꯑꯩ ꯑꯁꯇꯦ ꯑꯁꯇꯦ ꯊꯣꯛꯒꯁ ꯁꯛ ꯄꯥꯏ